ꯍꯜꯂꯣ ꯏꯇꯥꯎ ꯇꯥꯕ꯭ꯔꯣ ꯇꯥꯏꯌꯦ ꯇꯥꯏꯌꯦ ꯃꯔꯨꯞ ꯏꯇꯥꯎ ꯃꯔꯨꯞ ꯑꯣ ꯇꯥꯏ ꯇꯥꯏ ꯁꯤꯦꯡꯅ ꯇꯥꯏꯌꯦ ꯇꯥꯎ
ꯎꯝ
ꯎꯝ ꯅꯨꯡꯉꯥꯏꯕ ꯀꯃꯥꯏꯅ ꯇꯧꯔꯤꯒꯦ
ꯑꯁ ꯅꯨꯡꯉꯥꯏꯔꯦ ꯏꯇꯥꯎ ꯀ ꯉꯁꯤꯁꯨ ꯏꯇꯥ ꯊꯥꯗꯕꯤ ꯀꯣꯜ ꯈꯪꯗꯧ ꯇꯧꯔꯛꯏꯁꯨ ꯀꯔꯤ ꯀꯔꯤ ꯄꯥꯎ ꯂꯩꯔꯒꯦꯅꯤ
ꯏꯇꯧ ꯑꯗꯨꯅꯤ ꯏꯇꯧꯅꯁꯨ ꯊꯕꯛ ꯆꯤꯟꯕꯅꯤꯅ ꯊꯕꯛ ꯑꯃ ꯆꯠꯄꯅꯤꯅ ꯏꯇꯥꯎ ꯑꯩꯁꯨ ꯏꯇꯥꯎꯅꯁꯨ ꯅꯤꯡꯁꯤꯡꯕꯤꯗ꯭ꯔꯦꯗ ꯁꯨꯝ ꯀꯣꯛ ꯅꯤꯡꯁꯤꯡꯉꯛꯅꯤ ꯏꯇꯥꯎ ꯊꯕꯛ ꯍꯥꯡꯒꯥꯅ
ꯌꯥꯝ ꯐꯩ ꯌꯥꯝꯐꯩ ꯏꯇꯥꯎ ꯅꯤꯡꯁꯤꯡꯕ ꯁꯤꯁ ꯌꯥꯝ ꯂꯥꯏꯕꯛ ꯐꯕꯅꯦ ꯏ ꯇꯥꯎ ꯏ ꯇꯥꯎꯗꯤ ꯀꯃꯥꯏ ꯀꯃꯥꯏ ꯇꯧꯔꯤꯒ ꯅꯨꯡꯉꯥꯏꯕ ꯍꯧꯖꯤꯛꯀꯥꯟꯁꯤ
ꯍ ꯅꯨꯡꯉꯥꯏꯔꯤ ꯍꯥꯏꯇꯥꯔꯦ ꯇ ꯇ ꯑꯅꯥ ꯑꯌꯦꯛꯄꯗꯤ ꯌꯥꯎꯗꯦ ꯇꯧꯗ ꯑꯅꯥ ꯌꯥꯎꯕ꯭ꯔ ꯀꯃꯥꯏꯅ ꯇꯧꯒꯦ
ꯑꯁꯤ ꯑꯩꯅ ꯑꯅꯥ ꯑꯌꯦꯛꯄꯨ ꯌꯥꯎꯛꯇꯦ ꯑꯗꯨ ꯌꯨꯝꯒꯤ ꯌꯨꯝꯒꯤ ꯑꯩꯈꯣꯏ ꯑꯩꯈꯣꯏ ꯑꯩꯈꯣꯏꯒꯤ ꯃꯥꯝꯃꯥ ꯄꯨꯄꯨꯗ ꯁꯨꯝ
ꯎꯝ ꯑꯣ ꯑꯁ ꯑꯗꯨ ꯕ‌ꯦꯔꯅꯤ ꯏꯇꯥꯎ ꯀꯃꯥꯏ ꯀꯃꯥꯏ ꯇꯧꯋꯅꯤꯇꯣ ꯑꯗꯨꯕꯨ ꯑꯁ
ꯑꯁ ꯏꯇꯥꯎ ꯕꯦꯔꯥ ꯅꯤ ꯀꯣ ꯑꯥꯍꯟ ꯅꯥꯕꯁꯦ ꯍꯥꯏꯗꯤ
ꯃꯥꯅꯦ ꯃꯥꯅꯦ
ꯍꯥꯏꯗꯤꯀꯣ ꯀꯩꯅꯣ ꯑꯩꯈꯣꯏꯒꯤ ꯑꯍꯟ ꯑꯣꯏꯂꯛꯄꯒꯤ ꯃꯣꯏꯒꯤꯕꯦꯠ ꯆꯦꯕꯦꯠ ꯆꯕꯦꯠ ꯅꯥꯕ ꯍꯥꯏꯇꯥꯔꯦ
ꯃꯥꯅꯤ ꯃꯥꯅꯤ ꯑꯁ ꯑꯗꯨꯅꯤ ꯑꯍꯟ ꯑꯣꯏꯔꯛꯄꯁꯤ ꯎꯝ
ꯃꯔꯛꯇ ꯌꯥꯎ ꯂꯛ ꯈꯔꯥ ꯕ ꯁꯔꯥ ꯑꯗꯨꯒ ꯈ ꯈ ꯏꯇꯥꯎ ꯋꯥꯗ ꯐꯖ ꯉꯥꯡꯏ
ꯍꯣꯏ ꯍꯣꯏ
ꯎꯝ ꯑꯣ ꯋꯥꯏ ꯁꯤꯐꯦꯠ ꯁꯤꯕꯦꯠ ꯅꯥꯕꯗꯨꯗꯀꯣ ꯑꯗꯨꯒꯤ ꯍꯥꯏꯗꯤ ꯅꯣꯡꯃꯒꯤ ꯗꯥꯛꯇꯔꯗ ꯄꯨꯈꯠꯇꯥ ꯌꯥꯔ‌ꯣꯏ ꯑꯗꯨꯒꯤ ꯍꯥꯏꯗꯤ ꯊꯕꯛ ꯏꯪꯈꯥꯡꯒꯤ ꯍꯥꯏ ꯈꯤꯇꯪ ꯅꯥꯕ ꯃꯣꯏꯗꯤ ꯗꯥꯛꯇꯔ ꯆꯠꯁ‌ꯦꯃꯨꯛ ꯍꯥꯏꯅꯤ ꯑꯗꯩ ꯑꯃꯨꯛ ꯀꯗꯒꯤꯩ ꯍꯥꯏꯦꯗꯤ ꯗ ꯗꯣꯛꯇꯔ ꯄꯨꯊꯣꯛ ꯄꯨꯁꯤꯅꯦ ꯍꯥꯏꯁꯤ ꯒꯥꯔꯤ ꯅꯣꯡꯩ ꯒꯥꯔꯤ ꯅꯣꯡꯩ ꯌꯥꯝ ꯆꯪꯉꯤꯗ
ꯃꯥꯅꯤ ꯃꯥꯅꯤ
ꯑꯗꯨꯒꯤ ꯑꯗꯨꯒꯤ ꯁꯨꯝ ꯇꯧꯕꯅꯤꯅ ꯑꯗꯨꯒꯤ ꯊꯕꯛꯁ ꯌꯥꯝ ꯆꯤꯤꯟꯕ ꯍꯥꯏꯔꯛꯁꯤ
ꯃꯥꯅꯤ ꯃꯥꯅꯤ ꯇꯥꯎ ꯇꯥꯎ ꯑꯗꯨꯅꯤ ꯊꯕꯛ ꯈꯔ ꯆꯤꯜꯂꯝꯒꯅꯤꯅ ꯈꯟꯕ ꯑꯩꯅꯁꯨ ꯑꯗꯨ ꯊꯕꯛ ꯍꯥꯡ ꯀꯥꯟꯗ ꯀꯣꯛ ꯇꯧꯔꯛꯏꯅꯦ ꯐꯣꯟꯅꯤ
ꯀꯩꯁꯨ ꯀꯥꯏꯖꯔ ꯏꯇꯣ ꯌꯥꯝꯅ ꯐꯝꯃꯤ ꯏꯇꯥꯎꯅ ꯅꯤꯡꯁꯤꯡꯗꯅ ꯇꯧꯕꯤꯔꯁꯦ ꯑꯩꯁꯨ ꯏꯇꯥꯎꯁꯤ ꯋꯥꯔꯤ ꯁꯥꯟꯅꯗ ꯀꯨꯏꯔꯦ ꯈꯣꯠꯂꯦ ꯀꯃꯥꯏ ꯀꯃꯥꯏꯅ ꯇꯧꯈ꯭ꯔꯥꯖꯥꯠꯅꯣ ꯀꯣꯜꯁꯨ ꯑꯝꯇ ꯇꯧꯔꯒ ꯀꯃꯥꯏꯧ ꯀꯃꯥꯏꯅ ꯂꯩꯔꯤꯅꯣꯗꯣ ꯍꯪꯒꯤꯨ ꯇꯧꯔꯃꯤꯅꯤꯅ ꯏꯇꯥꯎꯅ ꯍꯥꯟꯅ ꯇꯧꯔꯛꯏꯁꯤꯅꯦ ꯐꯔꯕꯅꯤ ꯁꯤꯦ
ꯍꯣꯏ ꯇꯥꯎ ꯇꯥꯎꯗꯣ ꯅꯨꯡꯗꯥꯡꯒꯤꯕꯨ ꯏ ꯆꯥꯛ ꯏꯁꯤꯡ ꯀꯃꯥꯏꯅ ꯇꯧ ꯎꯅꯔꯕ ꯀꯃꯥꯏꯅ ꯇꯧꯔꯒꯦ
ꯑꯁꯤ ꯏꯇꯥꯎ ꯎꯅꯗ꯭ꯔꯤ ꯑꯥ ꯊꯥꯏꯅ ꯊꯣꯡꯉꯤ ꯀꯟꯅ ꯃꯥꯅ ꯊꯣꯪꯕꯩ ꯁꯨꯝ ꯆꯥꯛꯇꯣ ꯑꯩꯁꯨ ꯉꯁꯤ ꯅꯨꯡꯊꯤꯟꯗꯨ ꯉꯁꯤꯗꯤ ꯅꯣꯡꯃꯥꯏꯖꯤꯡ ꯅꯨꯃꯤꯊꯧꯣꯛ ꯑꯣꯏꯕꯒ ꯅꯨꯡꯊꯤꯟꯗꯨ ꯑꯁ ꯈꯔ ꯆꯥꯁꯤꯜꯂꯨꯔꯦ ꯍꯥꯏꯗꯤ ꯑꯉꯥꯡꯁꯤꯡ ꯄꯨꯊꯣꯛꯑꯒ ꯀꯣꯏ ꯆꯠꯂꯨꯕ ꯑꯗꯨ ꯄꯨꯁꯤ ꯊꯜꯂꯦꯅ ꯅꯨꯃꯤꯗꯥꯡꯁꯤꯗꯤ ꯑꯆꯝꯕ ꯑꯣꯏꯅ ꯆꯥꯔꯁꯤꯗ ꯍꯩꯅꯥꯁꯤꯡ ꯈꯔ ꯂꯩꯔꯒ ꯍꯋꯥꯏ ꯃꯪꯒꯜ ꯑꯄꯣꯛꯄꯗꯨꯣ ꯇꯣ ꯊꯣꯡꯉꯣ ꯍꯥꯏꯈꯤꯕꯅꯦ ꯑꯗꯨꯒ ꯃꯣꯔꯣꯛ ꯑꯃ ꯁꯥꯊꯛꯇ ꯃꯦꯠꯂꯒ ꯑꯇꯣꯞꯄ ꯌꯥꯝ ꯍꯥꯎꯇꯋꯦ ꯆꯥꯔꯖ
ꯃꯥꯅꯤ ꯏ ꯇꯥꯎ ꯏꯇꯥꯎ ꯀꯥꯂꯅꯤꯅ ꯑꯁꯤꯟ ꯃꯁꯁꯤ ꯈꯔ ꯄꯥꯝꯕꯩ ꯏꯇꯥꯎꯅꯁꯨ ꯑꯗꯨꯝ ꯍꯥꯟꯅꯗꯩꯁꯨ ꯄꯥꯝꯝꯕꯅꯤꯅꯀꯣ
ꯎꯝ
ꯃꯥꯅ ꯆꯥꯒꯗꯃꯤꯇ
ꯃꯅ‌ꯦꯉꯁ ꯊꯥꯏ ꯅꯨꯡꯊꯤꯟꯗꯣ ꯑꯉꯥꯡꯁꯤꯡ ꯄꯨꯊꯣꯛꯎꯏꯎꯅꯤ ꯈꯤꯇꯪ ꯀꯣꯏꯊꯣꯛꯎꯏꯌꯦ
ꯎꯝ
ꯁꯟꯗꯦꯒꯤ ꯑꯣꯏꯒ ꯁ꯭ꯀꯨꯜ ꯅꯨꯡꯊꯤꯡꯁꯨ ꯀꯥꯗꯀꯥꯟꯗꯗꯤ ꯃꯣꯏꯅ ꯀꯣꯏꯊꯣꯛꯁꯦ ꯉꯥꯛꯇꯪ ꯀ ꯄꯨꯕꯤꯌꯨꯕ ꯍꯥꯏꯕꯕꯥ ꯍꯥꯏꯕꯗꯒꯤ ꯂ ꯀꯥꯏ ꯆꯠꯅꯤꯡꯉꯦ ꯃꯣꯏꯅ ꯑꯉꯥꯡꯒꯤ ꯑꯉꯥꯡꯒꯤ ꯄꯥꯛꯔꯇ ꯆꯠꯅꯤꯡꯉꯦ ꯍꯥꯏꯕꯀꯣ ꯑꯗꯨꯒꯤ ꯑꯉꯥꯡꯒꯤ ꯄꯥꯛꯇ ꯑꯩꯈꯣꯏꯒꯤ ꯃꯅꯥꯛꯇ ꯂꯩꯕ ꯄꯥꯛ ꯑꯃ ꯂꯩꯌꯦ ꯈꯔ ꯂꯥꯞꯄꯦ ꯑꯩꯈꯣꯏꯒꯤ ꯊꯪꯅꯕ ꯈꯨꯟꯗꯥꯥꯏ ꯔꯦ ꯑꯗꯨꯗ ꯆꯠꯂꯨꯔꯦ ꯑꯁ ꯑꯉꯥꯡ ꯅ ꯍꯔꯥꯎꯈꯤꯕꯁꯤꯅ ꯃꯣꯏꯒꯤ ꯅꯥꯟꯊꯕꯤꯒꯗ ꯂꯩꯔꯝꯃꯦ ꯑꯗꯨꯒ ꯅꯥꯟꯊꯕꯤꯒꯗ ꯃꯣꯏꯅ ꯍꯥꯏ ꯍꯥꯏ ꯅꯥꯟꯊꯔꯒ ꯁꯥꯟꯅꯔꯒ ꯑꯍꯥꯏꯕꯤꯒꯅꯨ ꯍꯥꯏꯕꯤ ꯁꯥꯟꯅꯔ ꯑꯁ ꯃꯣꯏꯗꯤ ꯀꯌꯥꯗ ꯍꯔꯥꯎꯈ꯭ꯔꯦ ꯑꯩꯅꯟꯅꯕ ꯑꯩꯈꯣꯏ ꯐꯥꯎꯕ ꯁꯦꯟꯅꯕ ꯑꯩꯈꯣꯏ ꯐꯥꯎꯕ ꯅꯨꯡꯉꯥꯏ ꯍꯥꯏꯕ ꯃꯣꯏ ꯍꯔꯥꯎꯕꯗ
ꯃꯥꯅꯦ ꯃꯥꯅꯦ ꯇ ꯇꯃꯤ ꯆꯨꯝꯃꯤ ꯑꯉꯥꯡ ꯑꯉꯥꯡꯁꯤꯡ ꯍꯔꯥꯎꯕꯁꯤ ꯑꯩꯈꯣꯏꯁꯨ ꯄꯦꯟꯖꯩꯅꯤꯗꯣ ꯅꯨꯡꯉꯥꯏꯖꯩꯅꯤꯗ ꯏꯇꯥꯎ
ꯑꯗꯨꯅꯦ ꯏꯇꯎꯗꯤ ꯍꯧꯖꯤꯛꯀꯥꯟꯁꯤꯕꯨ ꯑꯉꯥꯡ ꯀꯩꯀꯅꯣꯏ ꯄꯨꯊꯣꯛꯄꯤꯗ꯭ꯔꯕ
ꯏꯇꯥꯎ ꯄꯨꯊꯣꯛꯏ ꯄꯨꯊꯣꯛꯏ ꯏꯇꯥꯎ ꯑꯗꯨꯅꯤ ꯏꯇꯥꯎ ꯑꯩꯈꯣꯏꯁꯨ ꯏꯆꯥꯅꯨꯄꯤꯗꯨ ꯃꯥꯁꯨ ꯑꯩꯈꯣꯏꯒꯤ ꯑꯉꯥꯡ ꯑꯣꯏꯕꯅꯤꯅ ꯑꯩꯈꯣꯏꯒꯤ ꯏꯉꯥꯏ ꯈꯔ ꯀꯜꯂꯤ ꯍꯥꯏꯇꯥꯔꯦ ꯃꯥꯅ ꯑꯄꯥꯝꯕ ꯄꯣꯠꯁꯦ ꯑꯩꯈꯣꯏꯒꯤ ꯄꯠ ꯇꯠꯄꯗꯣ ꯑꯗꯨꯃꯥꯏꯅ ꯇꯧꯕ ꯍꯥꯏꯇꯥꯔꯦ ꯑꯗꯨꯅ ꯃꯥꯅ ꯍꯥꯏꯕꯁ ꯁꯤ ꯑꯗꯨꯝ ꯌꯥꯔꯤꯉꯩꯗꯤ ꯀꯛ ꯈꯛꯇꯦ ꯑꯗꯨꯝ ꯌꯥꯅꯕ ꯑꯗꯨꯝ ꯆꯠꯄ ꯍꯥꯏꯇꯥꯔꯦ ꯃꯥꯅ ꯄꯠ ꯊꯥꯗꯕꯁꯨ ꯅꯨꯡꯉꯥꯏꯇꯕꯅꯤꯅꯀꯣ ꯑꯉꯥꯡꯅꯤꯅ
ꯎꯝ
ꯇꯞꯅ ꯇꯞꯅ ꯊꯦꯟꯃꯒ ꯇꯧꯖꯦꯗ ꯑꯗꯨꯅꯤꯇꯣ ꯑꯉꯥꯡ ꯁꯦꯟꯅꯕꯁꯤꯁꯨ ꯋꯥꯕꯅꯤꯇ ꯁꯦꯟꯅꯗꯕꯁꯨ ꯌꯥꯗꯕꯀꯣ ꯆꯥꯅꯤꯅ
ꯋꯥꯅꯤꯗ ꯑꯗꯨꯅꯤꯅꯦ ꯑꯉꯥꯡꯈꯩꯁꯤꯀꯣ ꯂꯥꯏꯔꯤꯛ ꯂꯥꯏꯁꯨꯁꯨ ꯇꯝꯍꯟꯕ ꯑꯗꯨꯒ ꯍꯣꯡꯅꯅꯨ ꯦꯕꯥꯔꯅ ꯀꯣ ꯅꯠꯇꯗꯤꯀꯣ ꯌꯥꯝꯅ ꯕꯔ ꯑꯀꯥꯏꯕ ꯍꯥꯏꯗꯤ ꯂꯥꯏꯔꯤ ꯈꯛꯇ ꯍꯩꯔꯒ ꯂꯥꯏꯅꯤꯡ ꯂꯥꯏꯁꯨ ꯈꯪꯗꯕ ꯍꯧ ꯈꯪꯗꯕ ꯑꯍꯟꯗ ꯑꯍꯟꯗ ꯀꯃꯥꯏꯅ ꯕꯦꯕꯥꯔ ꯇꯧꯅꯤ ꯀꯃꯥꯏꯅ ꯋꯥ ꯉꯥꯡꯒꯅꯤ ꯈꯪꯗꯕꯁꯦ ꯌꯥꯝꯅ ꯐꯖꯗꯦꯕ ꯑꯗꯨꯅꯀꯣ ꯑꯉꯥꯡꯁꯤꯡꯁꯦ ꯑꯩꯈꯣꯏꯅ ꯑꯍꯟ ꯑꯃ ꯑꯣꯏꯅ ꯃꯃꯥ ꯃꯄꯥ ꯑꯃ ꯑꯣꯏꯅ ꯐꯖꯅ ꯁꯦꯡꯅ ꯁꯦꯡꯅ ꯇꯥꯛꯄꯤꯒꯗꯕꯅꯤ ꯇꯥꯎ
ꯃꯥꯅꯦ ꯃꯥꯅꯦ ꯆꯨꯝꯃꯤ ꯏ ꯇꯥꯎ ꯌꯥꯝꯅ ꯑꯗꯨꯅꯤ ꯃꯣꯏꯅ ꯍꯥꯏꯔꯤ ꯃ ꯌꯥꯗꯕꯀꯣ ꯀꯀꯛꯁꯨ ꯌꯥꯔꯒ ꯑꯗꯨꯝ ꯆꯠꯄ ꯌꯥꯔꯤꯉꯩꯗꯤ
ꯎꯝ
ꯅꯠꯇꯕ
ꯎꯝ ꯎ ꯑꯗꯨꯅꯤꯇ
ꯃꯥꯅꯤ ꯃꯥꯅꯤ ꯏꯇꯥꯎ ꯇꯥꯎꯗꯣ ꯍꯧꯖꯤꯛꯄꯨ ꯑ ꯀꯥꯂꯦꯟ ꯃꯇꯝꯁꯤꯇꯥꯎ ꯑꯩꯈꯣꯏꯒꯤ ꯑꯩꯈꯣꯏꯒꯤ ꯍꯥꯏ ꯇꯥꯔꯦ ꯑꯏꯪ ꯑꯁꯥꯁꯤ ꯀꯃꯥꯏ ꯀꯃꯥꯏ ꯇꯧꯒꯦ ꯑꯩꯈꯣꯏꯒꯤ ꯀꯩꯅꯣꯒꯤ ꯑꯩꯈꯣꯏꯒꯤ ꯐꯤꯕꯝꯁꯤꯕꯨ
ꯑꯁ ꯇꯥꯎ ꯑꯌꯤꯡ ꯑꯁꯁꯤꯕꯨ ꯍꯥꯏ ꯀꯥꯟꯗ꯭ꯔꯦ ꯌꯥꯝ ꯍꯣꯡꯉꯦ ꯌꯥꯝ ꯍꯣꯡꯉꯦ ꯅꯍꯥꯟꯋꯥꯏ ꯑꯩꯈꯣꯏꯅ ꯑꯉꯥꯡ ꯑꯣꯏꯉꯅ ꯇꯧꯔꯝꯕꯗꯣ ꯍꯧꯖꯤꯛꯀꯁꯦ ꯌꯥꯝꯅ ꯈꯦꯠꯅꯩ ꯌꯥꯝꯅ ꯍꯣꯡꯉꯤ ꯍꯥꯏꯗꯤꯀꯣ ꯂꯅꯦ ꯉꯔꯥꯡ ꯅꯍꯥꯟꯗ ꯅꯤꯡꯊꯝꯊꯥ ꯂꯣꯏꯕꯗꯉꯥꯏ ꯀꯥꯂꯦꯟ ꯇꯥ ꯍꯧꯕꯗꯉꯥꯏ ꯅꯣꯉꯥꯟꯕ ꯍꯦꯛꯖꯥꯛ ꯆ ꯁꯥꯁꯤ ꯄꯨ ꯇꯥꯉꯝꯗ ꯀꯣꯛꯇꯔꯤ ꯆꯩꯔꯦꯕ ꯍꯧꯕꯗꯤ ꯑꯗꯨꯝ ꯇꯣꯉꯥꯟꯕ ꯏꯁꯥꯁꯦ ꯁꯥꯒꯠꯂꯒꯀꯣ ꯇꯧꯐꯝ ꯈꯪꯗꯕ ꯆꯥꯕ ꯊꯛꯄ ꯌꯥꯗꯕ ꯑꯁ ꯇ ꯀ ꯊꯁꯤꯦꯣꯟ ꯅꯧ ꯋꯥ ꯁꯒꯥꯏ ꯂ ꯄ ꯇꯧꯕ
ꯃꯥꯅꯤ ꯃꯥꯅꯤ ꯇ ꯑꯗꯨꯅꯤ ꯊꯤꯟꯅ ꯊꯤꯟꯅ ꯐꯖꯅ ꯁꯥꯔꯤꯕꯩ ꯇꯧ ꯑꯗꯨꯒ ꯅꯨꯡꯗꯥꯡ ꯅꯨꯡꯗꯥꯡ ꯑꯃꯨꯛ ꯍꯩꯇꯕ ꯅꯣꯡꯁꯤꯀꯣ ꯍꯧꯖꯤꯛꯇ ꯇꯧꯔꯤꯁꯦ ꯎꯝ ꯍꯧꯖꯤꯀꯤ ꯂꯕ ꯀꯩꯅꯣꯁꯦ
ꯑꯗꯨꯅꯤꯅ ꯃꯇꯝ ꯃꯇꯝꯒꯤ ꯎ ꯋꯥ ꯀꯊ ꯎ ꯋꯥꯁꯤꯦ ꯆꯤꯡ ꯅꯨꯡꯗ ꯎ ꯋꯥ ꯍ ꯑꯃꯨꯛ ꯑꯗꯨꯅꯅꯤ ꯇꯧꯔꯤꯁ ꯑꯈꯣꯏꯒꯤ ꯄ꯭ꯔꯀꯤꯇꯤꯅ ꯄꯤꯔꯝꯕ ꯑꯩꯈꯣꯏ ꯐꯜ ꯃꯈꯩꯁꯦ ꯑꯩꯈꯣꯏꯅ ꯃꯤꯅ ꯁꯨꯝ ꯑꯈꯣꯏꯅ ꯊꯨꯒꯥꯏꯖꯕ ꯑꯈꯣꯏꯅ ꯏꯁꯥꯒꯤ ꯑꯄꯥꯝꯕ ꯊꯕꯛ ꯇꯧꯕꯒꯤ ꯌꯨꯝ ꯁꯥꯖꯤꯟꯕꯒꯤ ꯎ ꯀꯊꯠꯄꯒꯤ ꯑꯗꯒꯤ ꯂꯂꯣꯟ ꯏꯇꯤꯛ ꯇꯧꯕꯒꯤ ꯂꯩ ꯂꯝꯃꯤ ꯊꯣꯡꯁꯤ ꯁꯦꯝꯕꯒꯤ ꯁꯨꯝ ꯇꯧꯀꯥꯟꯗ ꯅꯣꯡꯃ ꯅꯣꯡꯃꯒꯤ ꯎꯃꯪꯗꯤ ꯁꯨꯝ ꯀꯣꯛꯊꯔꯛꯑꯦ ꯎꯃꯪ ꯀꯣꯛꯊꯔꯛꯑꯝꯃꯤꯅ ꯁꯥꯕꯗꯤ ꯅꯣꯡꯃ ꯅꯣꯡꯃꯒꯤ ꯁꯨꯝ ꯍꯦꯟꯒꯠ ꯂꯩ ꯑꯗꯨꯅ ꯁꯨꯝ ꯋꯥꯔꯛꯈꯤꯅꯤ ꯈꯪꯉꯤ
ꯋꯥꯔꯛꯀꯅꯤ ꯋꯥꯔꯛꯀꯅꯤ ꯏꯇꯥꯎ ꯑꯈꯣꯏꯒꯤ ꯃꯤꯑꯣꯏꯕꯁꯤ ꯑꯈꯣꯏ ꯍꯧꯖꯤꯛꯇꯤ ꯌꯥꯝ ꯄꯪꯉꯦꯕ ꯅꯍꯥꯟꯋꯥꯏ ꯊꯥꯏꯅꯒꯤ ꯃꯇꯝ ꯑꯍꯜ ꯑꯍꯟ ꯂꯩꯔꯤꯉꯩ ꯃꯇꯝꯗ ꯌꯥꯝ ꯁꯤꯡꯉꯤ ꯏꯇꯥꯎ ꯍꯧꯛꯇꯤ ꯌꯨꯝ ꯀꯩ ꯁꯥꯕ ꯀꯩꯇꯧꯕ ꯃꯌꯥꯝ ꯑꯃ ꯆꯤꯡ ꯃꯥꯟꯗꯒꯤ ꯎ ꯊꯥꯕꯒꯤ ꯃꯍꯨꯠꯇ ꯃꯣꯏꯅ ꯌꯥꯟꯊꯠ ꯌꯥꯊꯠꯂ ꯁꯤꯖꯤꯟꯅꯔꯝꯅꯤꯅꯀꯣ ꯊꯥꯕꯒꯁꯤ ꯈꯤꯇꯪ ꯍꯜꯂꯦ ꯍꯥꯏꯇꯥꯔꯦ ꯏꯇꯥꯎ ꯍꯥꯟꯅꯗꯩꯗꯤꯀꯣ
ꯎꯝ
ꯏꯇꯥꯎ ꯍꯧꯖꯤꯛ ꯁꯥꯕꯁꯤ ꯌꯥꯝ ꯍꯦꯟꯒꯠꯂꯦ ꯁꯨꯝ ꯁꯨꯝ
ꯃꯥꯅꯦ ꯏꯇꯥꯎꯕꯨ ꯍꯧꯖꯤꯛꯀꯥꯟꯁꯤꯕꯨ ꯀꯃꯥꯏ ꯀꯃꯥꯏꯅ ꯃꯇꯝ ꯂꯦꯜꯂꯤꯒꯦ ꯊꯕꯛ ꯏꯪꯈꯥꯡ ꯆꯠꯄ꯭ꯔꯥ ꯀꯃꯥꯏꯅ ꯇꯧꯒꯦ ꯏꯇꯥꯎꯕꯨ
ꯇꯥꯎ ꯑꯗꯣ ꯍꯧꯖꯤꯛꯁꯤ ꯑꯩꯒꯤ ꯊꯕꯛꯁꯤ ꯆꯠꯄꯗꯤ ꯆꯠꯂꯦ ꯑꯗꯣ ꯍꯧꯖꯤꯛꯅ ꯃꯣꯏꯇꯥꯎ ꯃꯇꯝ ꯈꯔ ꯍꯥꯏꯇꯥꯔꯦ ꯃꯣꯏꯒꯤ ꯑꯩꯈꯣꯏꯒꯤ ꯊꯕꯛ ꯃꯐꯝꯗꯨꯒꯤ ꯑꯩꯈꯣꯏꯒꯤ ꯃꯤ ꯑꯃ ꯂꯩꯇꯕ ꯑꯃ ꯌꯥꯎꯕ ꯍꯥꯏꯇꯥꯥꯔꯦ ꯑꯈꯣꯏ ꯃꯣꯏ ꯏꯃꯨꯡ ꯃꯅꯨꯡ ꯍꯥꯏꯇꯥꯥꯔꯦ ꯃꯣꯏꯒꯤ ꯊꯕꯛ ꯃꯄꯨꯗꯨꯒꯤ ꯍꯥꯏꯇꯥꯔꯦ ꯑꯗꯨꯅ ꯍꯧꯖꯤꯛꯁꯤ ꯁꯨꯇꯤ ꯈꯔ ꯄꯤꯔꯤ ꯍꯥꯏꯇꯥꯔꯦ ꯏꯇꯥꯎ ꯊꯥꯃꯨꯛ ꯍꯥꯏꯇꯥꯥꯔꯦ ꯃꯣꯏꯒꯤ ꯑꯗꯨꯃꯥꯏꯅ ꯑꯣꯏꯔꯦ ꯁꯨꯇꯤꯁꯦ ꯍꯌꯦꯡ ꯐꯔꯒ ꯑꯃꯨꯛ ꯃꯣꯏꯒꯤ ꯀꯩꯅꯣ ꯇꯧꯔꯒ ꯂꯩꯇꯕꯒꯤ ꯃꯊꯧ ꯃꯉꯝ ꯇꯧꯕ ꯂꯣꯏꯔꯒ ꯑꯃꯨꯛ ꯀꯩꯅꯣ ꯇꯧꯁꯦ ꯍꯥꯏꯗ
ꯑꯣ ꯑꯗꯨꯗꯤ ꯅꯪ ꯌꯨꯝꯗ ꯑꯗꯨꯝ ꯂꯩꯔꯦ ꯅꯨꯡꯉꯥꯏꯔ ꯄꯣꯊꯥꯗꯅ ꯑꯉꯥꯡꯁꯤꯡꯒ ꯋꯥꯔꯤ ꯋꯥꯇꯥꯏ ꯇꯧꯗꯅ
ꯍꯣꯏ ꯏꯇꯥꯎ ꯍꯣꯏ ꯏꯇꯥꯎꯁꯨ ꯊꯕꯛꯄꯨꯗꯤ ꯆꯤꯜꯂꯝꯒꯅꯤ ꯍꯌꯦꯡ ꯅꯣꯡꯃ ꯏꯇꯥꯎ ꯅꯣꯡꯃ ꯄꯨꯜꯂꯒ ꯑꯍꯥꯎꯕ ꯑꯈꯣꯏꯒꯤ ꯆꯔꯥ ꯑꯃ ꯆꯥꯃꯤꯟꯅꯁꯦ ꯏꯇꯥꯎ꯫
ꯌꯥꯏ - ꯌꯥꯏ ꯏꯇꯥꯎ ꯇꯥꯎ ꯑꯩꯗꯤ ꯍꯧꯖꯤꯛꯀꯥꯟꯁꯤꯀꯣ ꯁꯥ ꯉꯥꯁꯤ ꯀꯌꯥ ꯄꯥꯝꯗ꯭ꯔꯦ ꯑꯗꯨꯅ ꯑꯈꯣꯏꯒꯤ ꯀꯩꯅꯣ ꯉꯥ ꯉꯥꯁꯦ ꯉꯥ ꯉꯥ ꯑꯇꯣꯞꯄ ꯁꯥꯗꯤ ꯀꯌꯥ ꯆꯥꯅꯤꯡ ꯇ꯭ꯔꯦꯕ ꯉꯥ ꯆꯥꯅꯤꯡꯕ ꯍꯥꯏꯇꯥꯔꯦ꯫ ꯉꯥ ꯑꯃ ꯇꯧꯔꯒ ꯈꯣꯏ ꯌꯣꯡꯆꯥꯛ ꯃꯔꯨ ꯐꯖ
ꯃꯥꯅꯤ- ꯃꯥꯅꯤ ꯍꯣꯏ ꯌꯥꯏ ꯏꯇꯥꯎ ꯌꯥꯏ ꯃꯥꯅꯤ ꯏ ꯇꯥꯎ ꯆꯗꯒꯤ ꯑꯩꯈꯣꯏꯒꯤ ꯀꯥꯜꯂꯤꯉꯩꯅ ꯑꯩꯈꯣꯏ ꯊꯥꯕꯤ ꯑꯃ ꯍꯥꯏꯔ ꯆꯝꯅ ꯐꯖꯅ ꯐꯨꯠꯄ ꯑꯗꯨꯒ ꯇꯧꯒ ꯊꯕꯤꯁꯤ ꯌꯥꯝ ꯄꯥꯝꯃꯦꯕ ꯃꯦꯕꯥ ꯏꯇꯥꯎ ꯍꯧꯖꯤꯛ ꯇꯝꯅꯤꯅꯥ ꯁꯨꯃꯥꯏꯅ ꯇꯧꯔ ꯆꯥꯁꯤꯦ ꯅꯣꯡꯃ ꯑꯉꯥꯡꯁꯤꯡꯒ ꯌꯥꯎꯔꯒ
ꯎ ꯍꯣꯏ ꯑꯉꯥꯡꯁꯤꯡ ꯌꯥꯎꯔꯒ ꯃꯊꯪ ꯅꯣꯡꯃꯥꯏꯖꯤꯡ ꯅꯨꯃꯤꯠꯇꯔ ꯀꯩꯅꯣ ꯍꯛꯇ
ꯍꯣꯏ ꯃꯥꯅꯤ - ꯃꯥꯅꯤ ꯏꯇꯥꯎ ꯆꯥꯔꯗꯧꯅꯤ ꯫ ꯑꯩꯈꯣꯏꯅ ꯍꯤꯡꯂꯤꯉꯩꯗ ꯆꯥꯛꯍꯥꯎꯗꯅ ꯍꯣꯏ ꯍꯌꯦꯡ ꯁꯤꯔ ꯀꯥꯟꯗ ꯆꯥꯕꯥ ꯌꯥꯕꯥ ꯅꯥꯠꯇꯝꯅꯤꯅꯥ ꯀꯑꯣ ꯫
ꯍꯣꯏ- ꯍꯣꯏ ꯃꯥꯅꯤ ꯃꯔꯨꯞ ꯑꯗꯨꯅꯤꯅꯦ ꯇꯧꯔꯤꯁꯤ ꯍꯧꯖꯤꯛ ꯀꯥꯟꯁꯤ ꯍꯤꯡꯗꯕꯁꯨ ꯌꯥꯗꯕꯅꯤꯅ ꯄꯩꯁꯥꯁꯨ ꯆꯪꯕꯀꯣ ꯅꯣꯡꯃ- ꯅꯣꯡꯃꯒꯤ ꯁꯨꯔ ꯆꯥꯕ ꯑꯩꯈꯣꯏꯁꯨ ꯄꯩꯁꯥꯗꯤ ꯌꯥꯝ ꯄꯩꯁꯥꯁꯨ ꯅꯣꯡꯃ ꯁꯨꯝ ꯆꯠ ꯆꯪꯗ꯭ꯔꯌꯥ ꯑꯗꯨꯗ ꯑꯗꯨꯅ ꯑꯉꯥꯡꯁꯤꯡ ꯂꯥꯏꯔꯤꯛꯁꯨ ꯇꯝꯕꯅꯤꯅ ꯄꯩꯁꯥꯁꯤ ꯌꯥꯝ ꯆꯪꯉꯤꯅꯦ ꯏ ꯇꯥꯎ
ꯍꯣꯏ ꯍꯣꯏ ꯇꯣ
ꯎꯝ ꯏꯇꯥꯎꯕꯨ ꯉꯁꯤ ꯅꯨꯃꯤꯗꯥꯡꯒꯤꯗꯤ ꯀꯔꯤ ꯃꯊꯦꯜ ꯊꯣꯡꯈ꯭ꯔꯦ ꯀꯃꯥꯏꯅ ꯇꯧꯈ꯭ꯔꯒꯦ
ꯑꯩꯈꯣꯏꯒꯤ ꯉꯁꯤ ꯅꯨꯃꯤꯗꯥꯡꯁꯤꯗ ꯑꯩꯈꯣꯏꯒꯤ ꯀꯩꯅꯣ ꯇꯧꯔꯦ ꯀꯥꯡꯁꯣꯏꯅ ꯇꯧꯔꯦ ꯑꯗꯨꯒ ꯑꯩꯈꯣꯏꯒꯤ ꯏꯔꯣꯝꯕ ꯑꯃ ꯇꯥꯏ ꯀꯩꯅꯣ ꯁꯣꯔꯤ ꯀꯥꯡꯁꯣꯏ ꯑꯃꯒ ꯑꯩꯈꯣꯏꯒꯤ ꯃꯣꯔꯣ ꯃꯦꯠꯄ ꯑꯃꯒ ꯀꯣ ꯇꯧꯔꯦ ꯍꯥꯏ ꯇꯔ ꯀꯨꯠꯇ ꯑꯗꯨꯒ ꯉꯥ ꯑꯇꯥꯎꯕ ꯑꯃꯒ ꯉꯁꯤꯗꯤ ꯃꯥꯅꯤ ꯃꯥꯅꯤ ꯑꯍꯥꯎꯕ ꯃꯆꯦꯅꯤ ꯑꯉꯥꯡꯁꯤꯡꯗꯨ ꯃꯣꯏꯁꯨ ꯆꯥ ꯀꯨꯣꯏꯗ ꯑꯩ ꯅꯣꯡꯃꯥꯏꯖꯤꯡꯅꯤꯅ ꯉꯥ ꯇꯥꯒ ꯄꯤꯖꯔꯒꯦꯗ
ꯎꯝ ꯑꯗꯨ ꯑꯩꯈꯣꯏꯗꯤ ꯑꯁ ꯑꯩꯈꯣꯏꯒꯤ ꯑꯉꯥꯡꯗꯤ ꯉꯥ ꯆꯥꯎꯕ ꯁꯨꯡ ꯌꯥꯗꯦ ꯔꯔꯦꯟꯗ꯭ꯔ ꯃꯣꯗꯤ ꯌꯦꯟ ꯌꯦꯟ ꯑꯇꯥꯎꯕ ꯍꯥꯏ ꯑ ꯉꯥꯥꯁꯦ ꯃꯔꯨ ꯌꯥꯎꯋꯗꯅ ꯈꯔ ꯑꯗꯨꯅꯀꯣ ꯃꯔꯨ ꯃꯟꯕ ꯍꯩꯇꯕꯋꯀꯣ ꯌꯦꯟ ꯅꯠꯇ꯭ꯔꯗꯤ ꯆꯥꯗꯦ ꯆꯥꯔꯨꯏꯁꯦ ꯃꯣꯏꯅ ꯇꯧꯔꯤꯁꯦ
ꯍꯣꯏ ꯏꯆꯝꯃꯤ ꯑꯉꯥꯡꯅꯤ ꯑꯉꯥꯡꯅꯤ ꯅꯤꯡꯉꯥꯏ ꯍꯥꯏꯁꯤꯗꯤꯗꯥꯎ ꯈꯤꯇꯪ ꯀꯩꯅꯣ ꯇꯧꯗꯔꯤ ꯇꯃꯤꯅ
ꯃꯥꯅꯤ ꯃꯥꯅꯤ ꯏꯇꯥꯎ ꯋꯥꯔꯤꯁꯨ ꯅꯨꯡꯉꯥꯏꯔꯤ ꯑꯗꯣ ꯑꯩꯁꯨ ꯁꯣꯝꯅ ꯊꯧꯕꯛꯅꯤ ꯈꯪꯗꯦ ꯆꯥꯛꯁꯤꯡꯒꯤ
ꯍꯣꯏ ꯍꯣꯏ ꯃꯥꯅꯤ ꯃꯥꯅꯤ ꯇꯥꯑꯣ ꯍꯌꯦꯡ ꯍꯌꯦꯡ ꯐꯖꯅ ꯄꯨꯜꯂꯁꯤ ꯇ ꯍꯣꯏ ꯍꯣꯏ ꯊꯝꯃꯦ ꯊꯝꯃꯦ ꯎꯝ